ꯑ
ꯑ ꯇꯥꯏ
ꯀꯗꯧꯔꯤꯅꯣ
ꯁꯨꯝ ꯍꯕꯤꯔ ꯐꯉꯕ
ꯎꯝ
ꯏꯤꯟꯗꯤ
ꯁꯨꯝ ꯋꯥꯋꯀꯤꯡ ꯆꯠ
ꯑꯣ ꯂꯝꯕꯤꯗꯔꯣ
ꯀꯩꯕ
ꯂꯝꯕꯤꯗ ꯆꯠꯄ꯭ꯔꯣ
ꯍꯣꯏ
ꯑ ꯆꯥꯛ ꯆꯥꯔꯣ
ꯂꯗꯣꯏꯗ ꯅꯪꯗꯤ
ꯑꯩ ꯆꯥꯔꯦ
ꯅꯪꯂꯍꯦ
ꯑ ꯗꯦ ꯇꯅ ꯇꯒꯦ ꯏꯗ ꯂꯦ
ꯎꯝ ꯇꯗꯝ ꯆꯥꯕ
ꯎꯝ
ꯍꯥꯎ ꯍꯥꯎꯕ꯭ꯔꯣ
ꯇ ꯃꯁꯨꯁꯦ ꯍꯥꯎꯋꯦꯅ ꯍꯧꯖꯤꯛꯀꯥꯟ ꯑꯅꯧꯕ ꯏꯟꯁꯥꯡꯅꯤꯅ
ꯎꯝ
ꯅꯣꯏꯗꯤ ꯆꯥꯛ ꯍꯥꯥ
ꯒꯦꯝꯁꯅꯕ꯭ꯔ ꯅꯪꯗꯤ
ꯁꯗꯦ ꯅꯍꯟ ꯃꯣꯕꯥꯏꯜ ꯂꯤꯖꯟ ꯁꯥꯟꯅꯔꯝꯃꯦ ꯑꯗꯣ ꯍꯧꯖꯤꯛꯀꯥꯟꯗꯤ ꯁꯥꯟꯅꯗ꯭ꯔꯦ ꯁꯥꯟꯅꯅꯤꯡꯗ꯭ꯔꯦ ꯏꯟꯇꯔꯦꯁ ꯂꯩꯇ꯭ꯔꯦ
ꯎꯝ
ꯕꯣꯜ ꯌꯦꯡꯗꯕꯔ ꯅꯣꯏꯗꯦ
ꯌꯦꯉꯗ
ꯎꯝ
ꯅꯪꯗꯤ ꯀꯅꯥ ꯀꯩ ꯇꯤꯝ ꯁꯄꯣꯔꯠ ꯇꯧꯒꯦ ꯎꯝ
ꯑꯩꯗꯤ ꯕ꯭ꯔꯥꯖꯤꯜ ꯍ ꯑꯩꯗꯤ ꯕꯔꯖꯤꯜꯅꯦ
ꯅꯦꯃꯥꯔ ꯌꯥꯎꯕꯒꯦ
ꯍꯣꯏ ꯌꯥꯝ ꯃꯔꯗꯤ ꯑꯩꯒꯤ ꯍꯔꯣ ꯑ ꯅꯪꯗꯤ ꯍꯥꯥ
ꯑꯩꯒꯤꯗꯤ ꯏꯪꯂꯦꯟꯗ
ꯏꯪꯂꯦꯟ
ꯎꯝ
ꯎꯝ ꯑꯗꯨ ꯑꯣꯏꯔꯁꯨ ꯑꯩꯗꯤ ꯌꯦꯡꯗꯦ ꯄꯥꯛ ꯄꯥꯛ ꯁ
ꯄꯥꯏꯗꯔꯒꯤ ꯃꯦꯠꯁꯇ ꯌꯦꯡꯕ ꯅꯠꯇ꯭ꯔꯣ
ꯍꯥꯥ
ꯕ꯭ꯔꯥꯖꯤꯜꯒꯤ ꯃꯦꯠꯁꯇꯤ ꯌꯦꯡꯕ ꯅꯠꯇ꯭ꯔꯣ
ꯕ꯭ꯔꯥꯖꯤꯜ ꯂꯩꯕ ꯅꯨꯃꯤꯠ ꯈꯛꯇ ꯌꯦꯡꯉꯦ ꯑꯇꯣꯞꯄꯗꯤ ꯌꯦꯡꯗꯦ
ꯊ
ꯍꯥꯝ ꯉꯁꯤ ꯄꯨꯡ ꯀꯌꯥꯗ ꯂꯩꯕ꯭ꯔꯥ
ꯉꯁꯤ ꯇꯦꯟ ꯊꯥꯔꯇꯤꯗ ꯂꯩꯔꯝꯗꯧ ꯃꯥꯜꯂꯦ
ꯊꯦꯡ ꯊꯦꯡꯅ ꯂꯥꯏꯕꯦꯅ ꯌꯦꯡꯕ ꯉꯝꯗꯦ ꯑꯩꯈꯣꯏꯗꯤ
ꯉꯟꯅ ꯉꯟꯅ ꯇꯨꯝꯕꯔꯣ
ꯎꯝ ꯃꯇꯝꯗꯣ ꯆꯅꯥꯗꯦ
ꯎꯝ ꯑꯩꯈꯣꯏꯗꯤ ꯑꯗꯨꯝ ꯌꯦꯡꯉꯦ ꯊꯦꯡꯅ ꯇꯨꯝꯕꯒꯤ
ꯎꯝ ꯀꯔꯤ ꯍꯥꯏꯕ꯭ꯔꯥ ꯅꯪ ꯉꯁꯥꯏ ꯍꯥꯏꯒꯦ ꯇꯧꯕꯗꯣ
ꯀꯥꯎꯒꯔꯦ
ꯑꯁ ꯃ ꯃꯔꯤ ꯌꯥ ꯍꯦ
ꯅꯪꯗꯤ ꯀꯩꯀꯩ ꯇꯧꯔꯤꯒ‌ꯦ ꯍꯧꯖꯤꯛ
ꯑꯩꯗꯤ ꯀꯩꯁꯨ ꯇꯧꯗ‌ꯦ ꯌꯨꯝꯗ ꯑꯗꯨꯝ ꯂꯩꯌꯦ ꯑꯗꯨꯒ ꯑꯈꫭꯏꯒꯤ ꯁ꯭ꯋꯥꯏꯗ ꯄ꯭ꯔꯥꯏꯃꯥꯔꯤ ꯁ꯭ꯀꯨꯜ ꯑꯃ ꯂꯩꯌꯦꯕ ꯑꯗꯨꯗ ꯑꯣꯖꯥ ꯇꯧꯋꯦ
ꯎꯝ ꯐꯩꯅꯥ ꯑꯗꯨꯗꯤ ꯑꯩꯗꯤ ꯀꯩꯅꯣ ꯃꯥꯔꯀꯦꯇꯤꯡ ꯇꯧꯋꯦ ꯁꯨꯝ
ꯑꯣ ꯃꯔꯀꯦꯇꯤꯠ ꯔꯤꯇꯦꯜꯒꯤꯔꯥ
ꯎꯝ ꯔꯤꯇ‌ꯦꯜꯒꯨꯝꯕꯒꯤ
ꯑꯪ ꯐꯩꯌꯦ ꯐꯩꯌꯦ ꯑꯩꯖꯨ ꯅꯍꯥꯟ ꯇꯧꯔꯝꯃꯦ ꯑꯗꯨꯃꯥꯏꯅ ꯃꯥꯔꯀꯦꯇꯤꯡꯗ ꯔꯤꯇꯦꯜꯗ ꯁꯣꯞꯄꯤꯡ ꯃꯣꯜ ꯎꯝ ꯁꯣꯞꯄꯤꯡ ꯃꯣꯜꯒꯨꯝꯕꯗꯒꯣ
ꯎꯝ
ꯏꯁꯇꯣꯔꯒꯨꯝꯅ ꯇꯧꯔꯝꯃꯦ
ꯑꯗꯨꯒ ꯀꯩꯒꯤ ꯇꫭꯛꯏꯕ
ꯍꯥꯥ
ꯑꯗꯨꯒ ꯀꯩꯒꯤ ꯇꫭꯛꯏꯅꯣ
ꯑ ꯀꯟꯗꯤꯁꯟ ꯈꯔ ꯌꯥꯗꯕ ꯑꯃ ꯂꯩꯌꯦꯕ ꯑꯗꯨꯒꯤ
ꯎꯝ
ꯑꯥꯗ ꯑꯥꯗꯅꯦ ꯇꯧꯕ ꯑꯗꯥ ꯇꯧꯔꯒ ꯌꯨꯝ ꯑꯃꯨꯛꯀ ꯊꯣꯔꯛꯄꯀꯣ ꯑꯗꯨꯒꯤ ꯑꯃꯨꯛ ꯆꯪꯒꯔꯦ
ꯎꯝ ꯀꯥꯏꯗ ꯂꯩꯅꯣ ꯍꯧꯖꯤꯛ
ꯍꯨꯖꯤꯛꯇꯤ ꯌꯨꯝꯗ ꯅꯨꯡꯉꯥꯏ ꯑꯩ ꯐꯝꯗ
ꯎꯝ
ꯈꯨꯟꯗ ꯂꯩꯕ ꯍꯧꯖꯤꯛꯀꯥꯟ ꯁꯃꯔ ꯕꯦꯑꯦꯁꯟ ꯂꯩꯕꯅꯤꯅꯀꯣ
ꯎꯝ
ꯀꯗꯥꯏꯗ ꯇꯧꯕꯔꯥ ꯅꯪꯗꯤ
ꯑꯦꯕꯨ
ꯍꯥꯥ
ꯎꯝ ꯀꯩꯍ ꯀꯩ ꯍꯥꯏꯅꯣ
ꯀꯗꯥꯏꯗ ꯇꯧꯕ꯭ꯔꯥ ꯍꯥꯏꯕ ꯊꯕ
ꯊꯕꯛ ꯌꯨꯝꯗꯒꯤ ꯑꯗꯨꯝ ꯇꯧꯕꯅꯦ ꯑꯗꯨꯒ ꯃꯤꯇꯤꯡꯒꯨꯝꯕ ꯃꯤ ꯎꯅꯔꯀꯥꯟꯗ ꯑꯗꯨꯝ ꯆꯠꯄ
ꯑꯣ ꯑꯣ ꯑ ꯈꯪꯉꯦ ꯈꯪꯉꯦ ꯇꯨꯡꯉꯜ ꯅꯨꯡꯉꯥꯏꯌꯦꯜ ꯏ ꯋꯥꯏ ꯑꯣꯖꯥ ꯇꯧꯕꯖꯦ ꯌꯥꯝ ꯋꯥꯕꯅꯦ ꯋꯥ ꯉꯥꯡ ꯈꯔ ꯑꯌꯨꯛꯇꯤꯒꯤ ꯉꯥ ꯉꯥꯔ ꯏꯚꯅꯤꯡ ꯐꯥꯎ ꯉꯥꯎꯕꯗꯣ ꯌꯥꯝ ꯋꯥꯕꯅꯦ ꯋꯥ ꯂꯦꯞꯇꯕꯤꯗ ꯉꯥꯡꯕꯗꯣ
ꯎꯝ
ꯑꯉꯥꯡꯁꯨ ꯃꯆꯥ ꯃꯆꯥ ꯑꯣꯏꯕꯒꯤꯒꯣ ꯂꯝ ꯍꯦꯟꯕꯁꯨ ꯍꯦꯟꯗꯔꯦꯕ
ꯅꯣꯏꯗꯤ ꯀꯩꯅꯣ ꯀꯌꯥꯅꯣ ꯁꯨꯗꯤꯜ ꯀꯌꯥꯅꯣ
ꯍꯥꯥ
ꯅꯣꯏꯗꯤ ꯁꯦꯕꯤꯂꯤꯡ ꯀꯌꯥꯝ ꯁꯨꯒꯦ
ꯃꯔꯤ ꯁꯨꯋꯦ ꯃꯔꯤ ꯑꯗꯨꯒ ꯃꯔꯤ ꯁꯨꯕꯅꯤ ꯑꯗꯣ ꯑꯃꯗꯤ ꯂꯥꯁ ꯍꯤꯌꯥꯔ ꯕꯤꯐꯣꯔ ꯂꯥꯁ ꯍꯤꯌꯔꯗꯣ ꯃꯥꯡ ꯀꯤꯟ ꯇꯧꯕ ꯁꯤꯕ ꯃꯥꯡꯕꯒꯣ
ꯎꯝ
ꯅꯨꯄꯥ ꯑꯅꯤ ꯅꯨꯞ ꯅꯨꯄꯤ ꯑꯅꯤ
ꯅꯪꯅꯠ ꯂꯥꯁꯠꯔꯣ
ꯑꯩꯅ ꯑꯟꯒꯤ ꯃꯈꯥꯗ
ꯎꯝ
ꯑꯩꯒꯤ ꯑꯩ ꯗꯗꯥ ꯑꯝ ꯃꯈꯥꯗ ꯅꯪꯗꯤ
ꯑꯩꯅ ꯂꯥꯁꯅꯤ ꯑꯈꯣꯏꯒꯤꯗꯤ ꯐꯥꯏꯚꯁꯦ
ꯑꯣ ꯌꯨꯝ ꯄꯥꯟꯗ꯭ꯔꯤꯀꯣ ꯁꯤꯁꯤ
ꯄꯥꯟꯗ꯭ꯔꯤꯗ
ꯎꯝ ꯆꯍꯤ ꯀꯌꯥ ꯁꯨꯔꯒꯦ
ꯇ꯭ꯋꯦꯟꯤ ꯐꯥꯏꯚ ꯁꯨꯋꯦ
ꯇ꯭ꯋꯦꯟꯇꯤ ꯐꯥꯏꯚ ꯑ ꯆꯞ ꯃꯥꯟꯅꯩꯅꯦ ꯑꯩꯁꯨ ꯇ꯭ꯋꯦꯟꯇꯤ ꯐꯥꯏꯚ
ꯎꯝ ꯌꯨꯝ ꯌꯨꯝ ꯄꯥꯟꯅꯕ ꯃꯥꯟꯕ꯭ꯔꯣ
ꯎꯝ ꯁꯥ ꯑꯩꯗꯤ ꯀꯨꯏꯗ꯭ꯔꯤꯌꯦ ꯇ꯭ꯋꯦꯟꯇꯤ ꯐꯥꯏꯚ ꯁꯨꯕ
ꯎꯝ
ꯍ
ꯅꯪꯁꯨ ꯃꯥꯟꯗ꯭ꯔꯤꯕ ꯅꯠꯇ꯭ꯔꯣ ꯅꯪꯁꯨ ꯌꯨꯝ ꯄꯥꯟꯗ꯭ꯔꯤꯕ ꯅꯠꯇ꯭ꯔꯣ
ꯄꯥꯟꯗ꯭ꯔꯦ ꯎꯝ ꯉꯜꯂꯤꯅ ꯇ꯭ꯋꯦꯟꯇꯤ ꯐꯥꯏꯚꯇꯤ ꯅꯠꯇ꯭ꯔꯣ
ꯃꯤ ꯉꯟꯅ ꯉꯟꯅ ꯐꯥꯅꯩ ꯑꯗꯨꯗꯤ
ꯏꯁꯁ ꯑꯗꯨꯗꯤ ꯎꯝ ꯃꯣꯏꯒꯤ ꯋꯥꯈꯜꯗꯣ ꯁꯨꯗꯔꯤꯅꯤ
ꯅꯪꯒꯤ ꯋꯥꯈꯜꯗꯤ ꯁꯨꯔꯕ ꯑꯗꯨꯗꯤ
ꯑꯣ ꯑꯩꯗꯤ ꯍꯟꯗ꯭ꯔꯦꯠ ꯍꯟꯗ꯭ꯔꯦꯠ ꯄꯔꯁꯦꯟꯅꯥꯏꯟꯇꯤ ꯅꯥꯏꯟ
ꯎꯝ ꯑꯗꯨꯗꯤ ꯅꯪ
ꯒ꯭ꯌꯥꯟ ꯇꯥꯗꯕꯒꯤ ꯍꯧꯖꯤꯛꯁꯤ ꯇ꯭ꯋꯦꯟꯇꯤ ꯐꯣꯔ ꯇ꯭ꯋꯦꯟꯇꯤ ꯐꯥꯏꯚꯇ ꯇ꯭ꯋꯦꯟꯇꯤ ꯐꯥꯏꯚ ꯀꯥ ꯍꯥꯏꯔꯗꯤ ꯒꯟ ꯈꯔꯗꯣ ꯇꯥꯕ ꯍꯧꯔꯦ ꯑꯗꯨꯅ ꯐꯠꯄ ꯐꯠꯇꯕꯒꯨꯝꯕꯗꯣ ꯈꯪꯉꯦꯗꯅ ꯌꯨꯝ ꯄꯥꯟꯂꯗꯤ ꯋꯥꯔꯅꯤ ꯀꯔꯤ ꯀꯔꯥ ꯑꯗꯨꯝ ꯇꯧꯔꯅꯤ ꯑꯗꯨꯣ ꯈꯪꯉꯦꯗꯅ ꯌꯨꯝ ꯄꯥꯟꯅꯤꯡꯗꯦꯕ ꯑꯗꯣ ꯇ꯭ꯋꯦꯟꯇꯤ ꯐꯥꯏꯚ ꯃꯈꯥꯗ ꯂꯩꯕꯗꯤ ꯑꯗꯨꯝ ꯄꯪꯄꯥꯟ ꯄꯥꯂꯦ ꯒꯟ ꯇꯥꯗꯕꯤꯒ ꯅꯨꯡꯉꯥꯏ ꯋꯥꯈꯥꯛꯇ ꯇ ꯀꯜ ꯂ
ꯑꯗꯨꯗꯤ ꯅꯪꯤꯦ ꯇꯥꯕ ꯐꯤꯃꯥꯂꯦ
ꯀꯗꯤ ꯇꯥꯔꯦꯔꯗꯣ ꯈꯔ ꯈꯔ
ꯎꯝ ꯐꯩ ꯐꯩ ꯒ꯭ꯌꯥꯟ ꯇꯥꯅ ꯒ꯭ꯌꯥꯟ ꯇꯥꯅ ꯂꯩꯌꯣ ꯎꯝ ꯑ
ꯅꯨꯄꯥꯗꯤ ꯎꯝ ꯊꯥꯔꯇꯤ ꯍꯦꯅꯁꯨ ꯄꯥꯟꯗ꯭ꯔꯁꯨ ꯌꯥꯏꯗ ꯊꯥꯔꯇ꯭ꯔꯤ ꯍꯦꯟ ꯐꯣꯔꯇꯤ ꯑꯗꯨꯋꯥꯏꯗ ꯄꯥꯟꯕ ꯌꯥꯏꯗꯀꯣ
ꯌꯥꯏ ꯐꯤꯐꯇꯤꯗ ꯑꯣꯏꯅ ꯄꯥꯜꯂꯒꯦ ꯑꯩꯗꯤ ꯍꯥꯏ ꯎꯔꯀꯥꯟꯗ
ꯑ ꯍꯅꯨꯔ ꯀꯥꯟꯗ
ꯎꯝ
ꯅꯪꯃꯤ ꯇꯔꯣ
ꯃꯥꯦ
ꯑꯣ ꯑꯗꯨꯅꯦ ꯅꯪ ꯋꯥ ꯉꯥꯡꯕꯗꯣ ꯏꯇꯩꯂꯣꯟ ꯉꯥꯡꯕꯗꯣ ꯐꯖꯅ ꯉꯥꯡꯉꯦꯕ ꯑꯗꯨꯒꯤ ꯐꯥꯎ ꯆꯥꯏꯗꯔ ꯇꯥꯎ ꯂꯝꯗꯔ
ꯎꯝ ꯑꯁꯦꯡꯕꯗꯤ ꯀꯩꯅꯣꯗꯒꯤꯅꯤ ꯆꯨꯔꯆꯥꯟꯄꯨꯔꯗꯒꯤ
ꯑꯣ
ꯑꯗꯨ ꯐꯔ ꯍꯥꯏꯔ
ꯎꯝ ꯆꯨꯔꯆꯥꯟꯥꯟꯄꯨꯔꯗ ꯂꯥꯟ ꯀꯟꯗ꯭ꯔꯣ
ꯍꯟꯕꯒꯤ ꯅꯠꯇ꯭ꯔꯣ ꯑꯩꯈꯣꯏ ꯂꯥꯏꯗꯣ ꯀꯩ ꯀꯩ ꯀꯩꯀꯩ ꯍꯤꯟꯖꯥꯡꯅ ꯍꯥꯎꯏ ꯅꯣꯏꯔꯣꯝꯗꯗꯤ
ꯁꯒꯖꯦ ꯍꯥꯎ ꯍ ꯆꯒꯥꯥꯏꯆꯦ ꯀ ꯍꯧꯖꯤꯛꯀꯥꯟꯒꯤ ꯑꯥ ꯑ ꯕꯦꯝꯕꯨ ꯁꯨꯠ ꯍꯧꯔꯦ ꯎ ꯆꯤꯡꯒꯤ ꯂꯧꯗꯣ
ꯎꯝ
ꯆꯤꯡ ꯇꯤꯍꯧꯗꯕ ꯈꯔ ꯈꯔ ꯍꯧꯋꯦꯕ ꯍꯧꯖꯤꯛꯀꯥꯟꯗꯤ ꯁꯧꯒ꯭ꯔꯤꯒꯨꯝꯕ ꯑ ꯑ ꯈꯥꯃꯦꯟꯒꯨꯝꯕ ꯈꯔ ꯈꯔ ꯍꯧꯋꯦꯕ ꯑꯗꯨꯒꯤ ꯌꯦꯟꯁꯥꯡꯗꯣ ꯑꯅꯧ ꯑꯅꯧꯕ ꯈꯔ ꯈꯔ ꯆꯥꯏ ꯍꯧꯖꯤꯛꯀꯥꯟꯗꯤ
ꯎꯝ ꯀꯏꯋꯥꯏꯗꯒꯤꯅꯣ ꯅꯪꯗꯤ
ꯑꯩꯁꯦ ꯚꯔꯛ ꯈꯪꯕ꯭ꯔꯥ
ꯕꯔꯥꯛ
ꯑꯥ
ꯎꯝꯗꯦ
ꯅꯨꯡꯕꯥ ꯈꯪꯕ꯭ꯔꯥ
ꯑꯣ ꯑꯣ ꯑꯣ ꯈꯪꯉꯦ ꯑꯗꯨꯗꯤ
ꯇꯨꯝꯕꯥꯒꯤ ꯃꯅꯥꯛꯇ ꯑꯥ ꯏꯝꯐꯥꯜ ꯁ꯭ꯋꯥꯏꯗ ꯊꯣꯛꯂꯒ ꯂꯨꯝꯕꯥ ꯈꯔ ꯍꯦꯜꯂꯒꯀꯣ
ꯎꯝ
ꯖꯤꯔꯤꯔꯣꯝꯅ
ꯎꯝ ꯁꯨꯝ ꯀꯩꯅꯣꯔꯣꯝꯗ ꯅꯣꯅꯦ
ꯑꯥ ꯍꯣꯏ ꯍꯣꯏ ꯑꯥ ꯅꯅꯦꯔꯣꯝꯗ
ꯎꯝ ꯑꯗꯣꯝꯗ ꯂꯥꯛꯇꯤ ꯂꯥꯛꯈ꯭ꯔꯦ ꯑꯩ
ꯎꯝ ꯖꯤꯔꯤ ꯆꯪꯗ꯭ꯔꯤꯕ꯭ꯔꯣ ꯅꯪ
ꯖꯤꯔꯤꯗꯤ ꯆꯪꯗ꯭ꯔꯤ
ꯎꯝ
ꯅꯨꯡꯉꯥꯏꯕꯔꯣ ꯂꯩꯕ ꯑꯗꯥꯏꯗꯣ
ꯅꯨꯡꯉꯥꯏꯌꯦ ꯑꯗꯨꯝ ꯅꯨꯡꯉꯥꯏ ꯍꯣꯏ ꯍꯧꯖꯤꯛꯀꯥꯟꯗꯤ ꯁꯥꯕꯅꯤꯅ ꯅꯨꯡꯉꯥꯏꯕ ꯈꯪꯗꯦ
ꯎꯝ ꯌꯥꯝ ꯁꯥꯕ꯭ꯔꯣ
ꯁꯥꯏꯌꯦ ꯍꯣꯏ ꯌꯥꯝ ꯁꯥꯏꯌꯦ ꯅꯣꯡ ꯆꯨꯔꯗꯤ ꯅꯨꯡꯉꯥꯏ
ꯎꯝ
ꯁꯥꯕ ꯀꯥꯟꯗ ꯌꯥꯝ ꯁꯥꯕꯀꯣ ꯏꯪꯕ ꯀꯥꯟꯗ ꯌꯥꯝ ꯏꯪꯕ
ꯎꯝ
ꯍꯣꯔꯦꯟ ꯕꯣꯜ ꯌꯦꯡꯉꯣꯏ ꯇꯦꯟ ꯊꯥꯔꯇꯤꯗ ꯂꯩꯕꯅꯦ
ꯌꯦꯡꯅꯤꯡꯉꯦ ꯑꯗꯣ ꯌꯦꯡꯕ ꯃꯐꯃꯁꯨ ꯈꯪꯗꯦ ꯑꯩꯗꯤ ꯐꯣꯟꯗ
ꯏꯁꯨ ꯅꯣꯏ ꯅꯣꯏ ꯀꯩꯅꯣꯗꯤ ꯌꯦꯡꯉꯣꯏꯗ꯭ꯔꯣ ꯅꯣꯏ ꯅꯅꯥꯎ ꯍꯣꯏꯗꯤ ꯌꯦꯡꯗꯕ꯭ꯔꯣ
ꯌꯦꯡ ꯃꯣꯏꯗꯤ ꯀꯩꯅꯣꯗ ꯌꯨꯝ ꯑꯃꯗ ꯄꯨꯜꯂꯒ ꯃꯌꯥꯝ ꯃꯌꯥꯝ ꯌꯦꯡꯕꯗꯣ ꯑꯗꯨꯃꯥꯏ ꯇꯧꯋꯦꯕ ꯃꯣꯢꯗꯤ ꯌꯦꯡꯕꯥꯥ ꯆꯠꯂꯦ ꯑꯗꯨꯃꯥꯏꯅ ꯄꯨꯟ ꯃꯌꯥꯝ ꯄꯨꯜꯂꯒ ꯌꯦꯡꯉꯗꯤ ꯅꯨꯡꯉꯥꯏꯗꯅ
ꯍꯣꯏ ꯕꯣꯟꯗꯥꯗꯤ ꯃꯌꯥꯝ ꯄꯨꯜꯂꯒ ꯌꯦꯡꯕꯥ ꯅꯨꯡꯉꯥꯏꯌꯦ
ꯌꯦꯡꯔꯔꯣꯏ ꯑꯩꯗꯤ ꯕ꯭ꯔꯥꯖꯤꯜ ꯊꯣꯛꯄ ꯅꯨꯃꯤꯠ ꯈꯛꯇ ꯌꯦꯔꯅꯤ ꯑꯥ ꯀꯩ ꯅꯨꯃꯤꯠꯇ ꯑꯃꯨꯛꯀ ꯗꯦꯠ ꯀꯌꯥꯗ ꯊꯣꯛꯇꯣꯏꯔ ꯕꯔ꯭ꯖꯤꯜ
ꯕ꯭ꯔꯖꯤꯜꯁꯦ ꯍꯌꯦꯡ ꯂꯩꯗꯧ ꯃꯥꯜꯂꯦ
ꯍꯩꯌꯦ